ꯑꯗꯣ
ꯇꯥꯄꯣ
ꯑꯠꯆꯥ ꯑꯆꯥ ꯇꯥꯖꯩ ꯇꯥꯖꯔꯦꯁ ꯐꯖꯕ
ꯑꯣ ꯏꯇꯥꯎ
ꯇꯥꯗꯕ꯭ꯔꯣ ꯁꯛ ꯐꯖꯕꯣ
ꯑꯩ ꯀꯣꯟꯁꯤꯕꯨ ꯇꯥꯕ꯭ꯔꯣ
ꯇꯥꯏꯌꯦ ꯇꯥꯏꯌꯦ ꯍꯥꯏꯕꯤꯔꯣ ꯇꯥꯗꯕ꯭ꯔꯣ ꯑꯟꯊꯣꯛꯄꯅꯤꯗꯀꯣ
ꯏꯇꯥꯎ ꯅꯨꯡꯉꯥꯏꯔꯤꯕꯣ
ꯇꯥ ꯑꯗꯨꯅꯦ
ꯄꯨꯁꯤ ꯣꯀꯥ ꯀꯥꯏꯆꯥꯂꯦ
ꯀꯔꯤ ꯍꯥꯏꯕꯅꯣ
ꯊꯕꯛꯇꯤ ꯀꯝꯗꯧꯕ
ꯑ
ꯁꯥꯟꯅꯕ ꯁꯥꯟꯅꯕ ꯑꯗꯨꯝ ꯆꯠꯂꯤꯕꯣ
ꯌꯥꯇꯅꯤ ꯝ ꯇꯠ ꯇꯥꯂꯦꯅꯦ
ꯅꯣꯏꯗꯕꯨ ꯍꯧꯖꯤꯛꯄꯨ ꯅꯣꯡ ꯆꯨꯕ꯭ꯔꯣ ꯑꯩꯈꯣꯏꯅꯗꯤ ꯆꯨꯗꯦ ꯊꯥꯏꯅꯍ ꯍꯧꯖꯤꯛꯀꯥꯟꯁꯦ ꯌꯥꯝ ꯁꯥꯏꯀꯣ
ꯃꯣꯏ ꯄꯕꯥ ꯍꯜꯂꯣ ꯍꯜꯂꯣ ꯍꯜꯂꯣ ꯍꯜꯂꯣ
ꯃꯁꯤꯁꯤꯗꯤ ꯑꯍꯥꯎ